ꯍꯂ
ꯇꯥꯕꯣ
ꯑꯥ ꯇꯥꯏꯌꯦ
ꯑꯗꯨꯔꯤꯅꯣ
ꯀꯩ ꯑ ꯑꯩꯔꯣ ꯎ ꯑ ꯍꯧꯖꯤꯛꯛꯇ ꯏꯔꯨꯖꯅꯒ ꯍꯧꯖꯤꯛꯇ ꯏꯔꯨꯖꯔꯒ ꯂꯩꯔꯤꯕ
ꯀꯣꯜꯗ
ꯖꯕ ꯂꯣꯏꯔꯒ ꯂꯣꯏꯔꯒ ꯍꯥꯏꯅꯤꯗ
ꯍꯧꯖꯤꯛ ꯏꯔꯨꯗꯤ ꯅꯨꯡꯉꯥꯏꯅꯤꯅꯦ
ꯥꯏ ꯏ ꯃꯅꯤ ꯎꯝ ꯐ꯭ꯔꯦꯁꯅꯦ ꯐ꯭ꯔꯦꯁ ꯅꯇꯔ ꯐ꯭ꯔꯦꯁ
ꯑ ꯌꯥꯏ ꯀ
ꯅꯪ ꯄꯦ ꯇꯕ꯭ꯔ
ꯑꯩꯁꯨ ꯃꯄꯥꯟꯗ ꯂꯦꯞꯅꯒ ꯌꯦ ꯁꯥꯃꯝꯒꯦꯀꯣ ꯑꯁ ꯃꯅꯨꯡꯗ
ꯅꯪ ꯋꯥꯛꯀꯤꯡ ꯆꯠꯒꯅꯤ ꯍꯥꯏꯕ ꯅꯠꯇ꯭ꯔꯣ
ꯉ ꯆꯠꯇꯦ ꯉ ꯁꯟꯗꯦꯅꯤꯅ
ꯑꯗꯨ ꯑꯣꯏꯔꯁꯨ ꯆꯠꯄ ꯌꯥꯏꯅ
ꯊꯟꯗꯦꯗꯨꯗꯤ ꯔꯦꯁꯗꯦ
ꯑꯦꯍ
ꯑꯩ ꯍꯞꯇꯥ ꯑꯃꯗ ꯁꯟꯗꯦ ꯐꯥꯎ ꯄꯊꯥꯗ꯭ꯔꯗꯤ ꯋꯥꯅꯤ ꯍꯛꯆꯥꯡ ꯑꯗꯨꯅ ꯑꯩꯁꯦ ꯑꯗꯨꯅ ꯑꯩꯁꯦ ꯁꯚꯦꯟ ꯗꯦꯖꯇ ꯋꯥꯟ ꯗꯦꯗꯤ ꯁꯟꯗꯦꯗꯀꯣ ꯑꯗꯨꯝ ꯔꯦꯁꯗꯦ ꯍꯥꯏꯅ ꯑꯗꯨꯃꯥꯏꯅ ꯑꯗꯨꯝ ꯔꯨꯇꯤꯟ ꯁꯦꯝꯈ꯭ꯔꯕꯅꯦꯕ
ꯑ ꯑꯁ ꯅꯗꯤ ꯌꯥꯏ ꯌꯥꯏ ꯌꯥꯏ
ꯎꯝ ꯁꯤꯒꯤ ꯁꯟꯗꯦ ꯔꯦꯁ ꯗꯦꯗꯨꯗ ꯎꯝ ꯆꯥꯕ ꯌꯥꯕ ꯄꯣꯊꯥꯔꯒ ꯑꯗꯨꯝ ꯥ ꯆꯥꯔꯒ ꯂꯩꯕ ꯑꯗꯨꯒ ꯀꯩꯅꯣ
ꯆ ꯌꯦ ꯁꯥ꯭ꯔ
ꯍꯥꯥ
ꯆꯥꯛ ꯆꯥꯛ
ꯆꯗꯤꯤ ꯆꯥꯕ ꯂꯣꯏꯔꯦ ꯍꯣꯏ
ꯀ
ꯍꯥꯥ
ꯀꯔꯤ ꯃꯊꯊꯧ ꯆꯥꯕ꯭ꯔꯥ ꯀꯩ
ꯊꯪ ꯃꯆꯥꯥꯏꯅꯦ
ꯑꯣ ꯏꯔꯣꯝꯕꯗꯣ ꯍꯕ꯭ꯔꯥ
ꯍꯥꯎ ꯍꯥꯎ ꯍꯥꯏꯗꯤ ꯑꯜꯂꯨꯒ ꯑꯗꯨꯝ ꯃꯤꯛꯁ ꯇꯧꯔꯒ ꯏꯔꯣꯟ ꯃꯔꯣꯔꯣꯛ ꯈꯔ ꯁꯥꯔꯒ ꯇꯧꯔꯒ ꯑꯗꯨꯝ ꯆꯥꯕ ꯐ ꯅꯨꯡꯉꯥꯏꯅꯦ
ꯑ ꯑꯩꯗꯤ ꯏꯔꯣꯝꯕꯗꯤ ꯊꯔꯣꯏ ꯊꯥꯔꯣꯏ ꯏꯔꯣꯝꯕꯗꯤ ꯆꯥꯗ꯭ꯔꯦ
ꯑꯉꯥꯡ ꯑꯃꯐꯥꯎ ꯆꯥꯗ꯭ꯔꯤ
ꯑ ꯍ
ꯑꯣ ꯑꯩꯈꯣꯏꯗꯤ ꯑꯗꯨꯝ ꯆꯥꯔꯒ ꯂꯥꯛꯅ ꯍꯥꯟꯅꯉꯀꯣ ꯑꯗꯨꯝ
ꯎꯝ
ꯁꯝꯃꯦꯗ ꯁꯗꯤꯗ ꯄꯨꯔꯥ ꯁꯤꯡꯖꯨ ꯀꯩꯇꯥ ꯁꯤꯡꯖꯨꯒꯨꯝꯅ ꯑꯗꯨꯝ ꯁꯦꯝꯈ꯭ꯔꯀꯣ ꯑꯗꯨꯝ ꯆꯥꯕꯗꯣ ꯑꯗꯨꯝ ꯃꯅꯝꯁꯨ ꯌꯥꯝ ꯊꯣꯛꯑꯦꯕ ꯗꯨꯕꯤꯅꯤꯗ ꯅꯗꯤ ꯆꯗ꯭ꯔꯤ
ꯑꯩꯗꯤ ꯆꯥꯕ ꯂꯣꯏꯔꯦ
ꯀꯩ ꯀꯩ ꯃꯊꯕꯅꯣ
ꯉꯁꯤ ꯑꯗꯨꯒ ꯌꯦꯌꯦꯡ ꯁꯥꯏ
ꯑꯗꯨꯅꯦ ꯑꯁꯤ ꯁꯟꯗꯦ ꯑꯣꯏꯕꯅꯤꯅ ꯑꯗꯨꯝ ꯄꯤꯔꯕꯅꯤ ꯁꯥ ꯄꯤꯔꯕꯅꯤꯅꯦ
ꯑꯥ ꯍꯣꯏ ꯍꯥꯎꯇꯦ ꯑꯗꯨ ꯑꯣꯏꯔꯁꯨ
ꯍ ꯀ ꯍꯥꯎꯇꯕ꯭ꯔꯣꯅꯦ ꯁꯥꯕꯨ ꯑꯣꯏꯍꯦ
ꯅꯠꯇꯦ ꯊꯣꯡꯕꯒꯤ ꯑꯗ ꯊꯣꯡꯕꯗꯣ ꯑꯗꯨꯝ ꯇꯣꯉꯥꯟꯂꯒ ꯊꯣꯡꯕꯗꯤ ꯃꯍꯥꯎ ꯇꯣꯡꯉꯥꯟꯒꯗꯕ ꯑꯗꯨꯝ
ꯃꯍꯤ ꯌꯥꯝ꯭ꯔꯣ
ꯎꯝ ꯑꯩ ꯌꯥꯝꯃꯦ ꯃꯤ ꯌꯥꯝꯕꯒꯤ
ꯃꯨꯅ ꯊꯣꯡꯗꯤ ꯃꯍꯤ ꯌꯥꯝꯅꯒꯀ꯭ꯔꯦ ꯍꯥꯏꯁꯤꯔꯥ ꯑꯗꯨꯝ ꯊꯥꯎꯗꯣ ꯀꯩꯅ ꯇ ꯇ ꯑꯣꯏꯔꯅꯤꯀꯣ
ꯍꯣꯏ ꯑꯁ ꯃꯣꯏꯦ ꯑ ꯃꯔꯣꯏꯁꯤꯡꯗꯣ
ꯑꯥ
ꯑꯦ ꯖꯦꯔꯥ ꯖꯦꯔꯥ ꯍꯥꯏꯕ꯭ꯔꯥ
ꯍꯣꯏ ꯍꯣꯏ ꯍꯣꯏ ꯑꯗꯨꯝꯕ ꯌꯥꯝꯅꯤ ꯃꯆꯟꯗꯣ
ꯎꯝ ꯑꯗꯨꯗꯤ ꯑꯁ ꯌꯥꯗ꯭ꯔꯦ ꯑꯩꯗꯤ ꯄꯥꯝꯖꯩ ꯑꯗꯣ
ꯍꯣꯏ ꯑꯗꯨ ꯌꯥꯝ ꯃꯥꯥꯟꯅꯩ ꯁꯥꯗꯣ ꯌꯥꯝ ꯁꯤꯕꯅꯤꯗ
ꯎꯝ ꯁꯤꯟꯕ ꯁꯤꯟꯕ ꯈꯪꯗꯦ ꯁꯤꯟꯕ ꯑꯗꯨꯝ ꯄꯥꯝꯗꯦ ꯃꯅꯝꯗꯨꯒ
ꯑ ꯃꯆꯜꯒꯨꯝꯕ ꯖꯤꯔꯥꯒꯨꯝꯕ ꯁꯥꯅ ꯌꯥꯔꯗꯤ ꯃꯅꯝꯗꯣ ꯑꯗꯨꯝ ꯇꯣꯉꯥꯟꯅ ꯊꯣꯛꯑꯦꯕ ꯉꯥꯏꯇꯦꯕ ꯍꯥꯎꯁꯨ ꯍꯥꯎꯇꯦꯕ ꯑꯗꯣ
ꯎ ꯑ ꯑꯗꯨ ꯍ ꯈꯪꯗꯦ ꯑꯃ ꯃꯅꯝ ꯅꯨꯡꯁꯤꯕ ꯑꯃ ꯂꯩꯌꯦ ꯇꯨꯔꯤꯕꯣꯛ ꯇꯨꯔꯤꯕꯣꯛ ꯍꯩꯕ꯭ꯔꯥ
ꯈꯪꯕꯦꯗꯨꯗꯤ ꯀꯩ ꯀꯩꯅꯣ
ꯇꯨꯔꯦ ꯣ ꯇꯨꯔꯦ ꯣ ꯇꯨꯔꯦ ꯣ ꯇꯔ ꯑ ꯈꯪꯗꯦꯦ ꯑꯗꯣ ꯃꯅꯥꯝ ꯅꯨꯡꯁꯤꯌꯦ
ꯎꯝ
ꯏꯖ ꯑ ꯁꯥ ꯎꯝ ꯑ ꯆꯥꯗ ꯊꯣꯡꯕꯗꯣ ꯎꯝ ꯑꯗꯨ ꯍꯥꯞꯄꯗꯤ ꯍꯥꯎꯁꯨ ꯍꯥꯎꯋꯦ ꯑꯗꯨꯒ ꯑꯃꯅꯝꯁꯨ ꯅꯨꯡꯁꯤꯉꯦ
ꯅ ꯌꯟ ꯆꯗ꯭ꯔꯦ ꯁꯥꯕ ꯌꯥꯗ꯭ꯔꯣ
ꯑ ꯃꯁꯦ ꯆꯥ ꯌꯥꯝ ꯆꯥꯗ ꯆꯕ ꯀꯥꯟꯗ ꯆꯠꯂꯃꯦꯅ ꯆꯥꯕ ꯀꯥꯟꯗ ꯃꯦꯝꯅ ꯇꯧꯔꯛꯄꯒꯤ
ꯅ ꯅ ꯍꯥꯏꯦ
ꯆꯥꯛꯎ ꯆꯥꯛꯔꯧ ꯃꯁꯤꯅꯦ ꯑꯍꯥꯎꯕ ꯆꯥꯛꯔꯣ ꯍꯌꯦꯡꯃꯛ ꯍꯌꯦꯡꯗꯤ ꯀꯅꯥꯅ ꯈꯪꯃꯨꯣꯒ
ꯎꯝ
ꯍꯗꯤ ꯀꯔꯤ ꯌꯦꯟꯖꯥꯡ ꯄꯤꯕ꯭ꯔꯥꯁꯨ ꯈꯪꯗꯦꯅꯦ ꯍꯋꯥꯏꯒꯨꯝꯕ ꯄꯤꯗꯅ ꯑꯃꯨꯛꯀ
ꯑ ꯍꯣꯏ ꯄꯤꯒꯅꯤ
ꯍꯋꯥ ꯍꯋꯥꯏꯁꯦ ꯄꯨꯛ ꯆꯥꯎꯕꯅꯤꯀꯣ
ꯍꯣꯏ ꯑꯁ ꯌꯥꯗ꯭ꯔꯦ ꯇꯨꯝꯕꯒ ꯆꯥꯕꯒ ꯇꯨꯝꯕꯒ ꯆꯥꯕꯒ ꯑꯁ ꯅꯣꯏ ꯐꯠꯠꯇ ꯁꯤꯗꯤ
ꯑꯦ ꯑꯩꯒꯤ ꯋꯦꯔꯗꯣ ꯑꯁꯦꯡꯕꯗꯤ ꯐꯣꯔꯇꯤ ꯑꯩꯠꯇ ꯐꯣꯔꯇꯤ ꯅꯥꯏꯟꯒ ꯇꯧꯕꯅꯦꯕ ꯍꯧꯥꯎꯁꯛꯇꯤ ꯐꯤꯐꯇꯤ ꯋꯥꯟ
ꯅꯣꯡꯅꯥ ꯅꯣꯡꯅꯥ ꯒ ꯍꯥꯏꯗ ꯅ
ꯅꯣꯢꯔꯦ ꯅꯣꯢꯔꯦ
ꯑꯦ ꯀꯣꯛ ꯆꯥꯔꯗꯤ ꯎꯝ ꯈꯔ ꯈꯔ ꯑꯦꯛꯁꯔꯁꯥꯏꯁ ꯇꯧꯔꯦ ꯀꯩꯅꯣ ꯇꯧꯔꯦꯗ
ꯑꯩꯗꯤ ꯅꯣꯏꯅꯤꯡꯅꯗꯤ ꯑꯩꯒꯤ ꯃꯥꯏ ꯈꯛꯇꯥꯡ ꯅꯣꯏꯕꯗꯣ ꯑꯗꯨꯝ ꯀꯧꯋꯦꯕ
ꯃꯥꯥꯏꯛꯇ ꯅꯣꯏ ꯐ ꯂꯥꯁꯇ ꯂꯣꯏꯔꯃ ꯅꯣꯏꯔꯛꯑꯗꯤ ꯅꯪ
ꯑꯗꯨꯅꯦ ꯌꯨꯝꯗ ꯆꯠꯂꯗꯤ ꯑꯗꯨꯝ ꯑꯦꯛꯖꯥꯝꯒꯤ ꯃꯇꯥꯡ ꯌꯥꯎꯔꯗꯤ ꯌꯥꯔꯃꯤꯗ
ꯍ
ꯁꯁ ꯂꯔꯕꯅꯤꯂ
ꯅꯣꯏꯗ ꯅ ꯉꯥꯏꯇꯧ ꯂꯣꯏ ꯅꯪꯍꯥꯟ ꯅꯪꯥꯡ ꯉꯛꯇ ꯅꯁꯥꯅ ꯀꯟꯇ꯭ꯔꯣꯜ ꯇꯧꯕꯤ ꯌꯥꯏꯅ
ꯑꯁ ꯐꯥꯎꯕ ꯉꯝꯗꯦ ꯍꯥꯏꯗꯤ ꯌꯨꯝ ꯌꯨꯝꯁꯤꯡ ꯌꯨꯝꯗ ꯂꯩꯕꯁꯤꯡꯕꯨꯗꯤ ꯅꯣꯏ ꯈꯠꯄꯗꯕ ꯄꯥꯝꯅꯦꯕ
ꯑꯣ
ꯃꯣꯏꯗꯤ ꯑꯩꯅ ꯄꯥꯝꯅꯕ ꯑꯩꯅ ꯅꯣꯏ ꯍꯥꯏꯔꯒ ꯃꯣꯏꯗꯤ ꯌꯥꯝ ꯊꯤꯅ ꯍꯔꯥꯎꯋꯦ
ꯑꯁ ꯑꯗꯨꯣꯏꯕ ꯅꯣꯏꯕꯒꯤ ꯆꯥꯡꯗꯨ ꯅꯁꯥꯗ ꯑꯗꯨꯝ ꯅꯁꯥꯗ ꯄꯛꯄ꯭ꯔꯥ ꯄꯛꯇꯕ꯭ꯔꯥ ꯑꯗꯨ ꯑꯗꯨꯝ ꯌꯦꯉꯨꯗ
ꯗꯤ ꯍꯗ
ꯈꯟꯗꯦ ꯑꯁ ꯑꯩꯅ ꯑꯩꯔꯣ ꯑꯩ ꯌꯥꯝꯗꯗꯤ ꯍꯣꯏ ꯐꯤꯐꯇꯤ
ꯑꯦ ꯑꯗꯨꯗꯤ ꯐꯤꯐꯇꯤ ꯈꯛꯇ
ꯐꯤꯐꯇꯤ ꯐꯤꯐꯇꯤ ꯈꯛꯇꯪꯗ ꯍꯦꯜꯂꯝꯕꯅꯤ
ꯑꯗꯨ ꯑꯣꯏꯔꯌꯦ ꯑꯗꯨ ꯑꯣꯏꯔꯗꯤ ꯑꯩꯈꯣꯏ ꯑꯩꯈꯣꯏ ꯑꯅꯤꯒ ꯆꯞ ꯃꯥꯟꯅꯔꯅꯤ
ꯑꯦ ꯅꯨꯄꯤꯗꯤ ꯀꯩ ꯍꯥꯏꯁꯤꯔꯥ ꯌꯥꯝꯅ ꯇꯧꯗꯦ
ꯅꯠꯇꯦ
ꯊꯀꯦ ꯇꯀꯦ
ꯎꯝ
ꯑꯩꯒꯤ ꯑꯩꯒꯤꯗꯤ ꯆꯞ ꯆꯥꯅ ꯍꯥꯏꯕꯁ ꯑꯩꯒꯤ ꯍꯥꯏꯒꯦ ꯑꯌꯦ ꯑꯃꯔꯤꯀꯥ ꯆꯠꯁꯦ
ꯑꯩꯗꯤ ꯑꯩꯗꯤ ꯍꯥꯟꯅꯗꯤ ꯑꯩꯗꯤ ꯋꯦꯠ ꯌꯥꯝꯗꯕꯅꯦꯕ ꯑꯩꯅ ꯑꯦꯛꯁꯔꯁꯥꯏꯁ ꯇꯧꯔꯒ ꯈꯤꯇꯪ ꯇꯧꯔꯒꯦꯀꯣ
ꯑ
ꯑꯩꯅ ꯋꯦꯠ ꯈꯤꯇꯪ ꯑꯩꯅ ꯑꯗꯨꯝ ꯍꯦꯟꯕꯅꯤ ꯋꯥꯅꯦꯕ
ꯑꯗꯦ ꯀ ꯀꯪꯝꯕ ꯑꯗꯨꯅ ꯄꯝꯕ꯭ꯔꯥ ꯅꯣꯏꯕꯅ ꯅꯣꯏꯕꯗ ꯅꯣꯏꯕꯗꯣ ꯑꯗꯨꯅ ꯄꯥꯝꯕ꯭ꯔꯥ ꯑꯥ
ꯑꯩꯅ ꯄꯥꯝꯕꯗꯤ ꯀꯩꯅꯤꯅꯦ ꯑꯩꯗꯤ ꯑꯩꯅ ꯄꯥꯝꯃꯤ ꯐꯤꯠꯅꯦꯁꯅꯤꯅꯦ
ꯑ ꯑꯗꯨꯗꯤ ꯃꯦ ꯁꯤꯁꯇꯤ ꯁꯤꯁꯇꯤ ꯀ
ꯑꯩ ꯁꯤꯇꯗꯤ ꯌꯥ ꯌꯥꯔꯣꯏꯗ
ꯁꯤꯒꯦ
ꯁꯤꯛꯁꯇꯤꯗꯤ ꯌꯥꯝꯃꯒꯅꯤ ꯀꯗꯥꯏ ꯋꯥꯕꯅꯦ ꯁꯤꯛꯁꯇꯤ ꯌꯥꯎꯔꯤ ꯌꯥꯝ ꯋꯥꯕꯅꯦ ꯑꯁꯦꯡꯕ
ꯑꯣꯏꯔ ꯋꯥꯔ
ꯁꯥꯏ ꯁꯥꯗꯔ ꯂꯩꯑꯌꯦꯕ ꯑꯗꯨꯟ
ꯃꯤꯗꯤ ꯀꯥꯡꯂꯨꯞꯁꯨ ꯑꯗꯨꯝ ꯋꯦꯠꯇꯣ ꯑꯗꯨꯝ ꯁꯤꯛꯁ ꯖꯤꯒꯨꯝꯕ ꯑꯗꯨꯝ ꯌꯥꯎꯕ ꯃꯤ ꯂꯥꯏꯅ
ꯍꯧꯖꯤꯛ ꯀꯩꯅꯣ ꯄꯥꯈꯪꯁꯤꯡꯗꯣ ꯁꯤꯛꯁꯇꯤ ꯍꯦꯟꯕꯁꯤꯡ ꯁꯤꯛꯁꯇꯤ ꯁꯤꯁꯇꯤ ꯍꯦꯝꯁꯤꯡꯗꯣ ꯃꯣꯏ ꯀꯪꯍꯟꯅꯤꯡ ꯀꯥꯏꯗ ꯑꯦꯛꯁꯔꯁꯥꯏꯁ ꯇꯧꯔ ꯀꯥꯟ ꯆꯦꯜꯠꯂꯀꯥꯟꯅꯤꯁꯤꯗꯕꯨ
ꯑꯦꯍꯦ ꯁꯤꯛꯁꯇꯤꯗꯤ ꯌꯥꯝꯗꯦꯍꯦ
ꯌꯥꯝꯗꯤꯦ ꯅꯪꯅ ꯅꯨꯄꯤꯒ ꯅꯨꯄꯥꯒꯤ ꯇꯣꯡꯉꯥꯜꯂꯦꯕ ꯅꯨꯄꯤꯅ
ꯅꯨꯄꯤꯗꯤ ꯐꯤꯐꯇꯤ ꯐꯥꯏꯚꯒꯨꯝꯕ ꯌꯥꯎꯔꯗꯤ ꯉꯥꯏꯈꯠꯂꯦ ꯁꯤꯕ ꯌꯥꯗ꯭ꯔꯦ ꯐꯤꯐꯇꯤ ꯐꯥꯏꯚ ꯐꯤꯐꯇꯤ ꯁꯤꯛꯁ ꯌꯔꯗꯤ ꯐꯤꯐꯇꯤ ꯐꯥꯎꯖꯞꯥꯏꯕ
ꯔꯃꯨꯅꯤ ꯑꯗꯨ ꯅꯨꯄꯥꯗꯤ ꯀꯩ ꯍꯥꯏꯁꯦ ꯌꯥꯝꯗ꯭ꯔꯁꯨ ꯀꯧꯋꯦ ꯀꯩꯅꯣ ꯀꯩ ꯍꯥꯏꯁꯤꯔꯥ ꯅꯨꯄꯥꯗꯤ ꯁꯤꯛꯁꯇꯤ ꯑꯕꯞ ꯇꯥꯈ꯭ꯔꯗꯤꯀꯣ ꯁꯦꯝꯕ ꯋꯥꯒꯅꯤꯅꯦ ꯃꯣꯏ ꯀꯩꯅꯣ ꯑꯦꯛꯁꯔꯁꯥꯏꯁ ꯇꯧꯗ꯭ꯔꯗꯤ ꯋꯥꯏꯑꯦꯕ
ꯑꯩꯒꯤ ꯑꯩꯒꯤ ꯗꯗꯥꯗꯤ ꯃꯥꯗꯣ ꯁꯤꯛꯁꯇꯤꯅꯦ ꯑꯗꯣ ꯀꯥꯡꯗꯦ ꯑ ꯅꯣꯏꯩꯗꯦ ꯃꯥꯗꯣ ꯆꯞ ꯆꯥꯏꯌꯦ
ꯑꯗꯨꯝ ꯃꯗꯨꯗꯤ ꯃꯁꯥ ꯃꯁꯥ ꯍꯥꯏꯗꯨꯁꯨ ꯂꯩꯌꯦ ꯃꯥꯒꯤ ꯃꯁꯥ ꯃꯁꯥꯒꯤ ꯁꯥꯏꯖꯇ ꯂꯩꯕ
ꯎꯝ ꯅꯥꯟ ꯗꯦꯕꯪꯁ ꯑꯣꯕ꯭ꯔꯥꯅ
ꯑꯗꯨꯗ ꯑꯩꯗꯤ ꯋꯥꯡꯗꯦꯗ ꯇꯋꯏ
ꯑꯗꯨ ꯑꯣꯏꯕꯅꯤ ꯑꯗꯨ ꯑꯣꯏꯕꯅꯤ ꯑ ꯑꯗꯨ ꯑꯣꯏꯕꯅꯤꯅꯦꯕꯅ
ꯑꯗꯨꯝ ꯀꯁꯤ ꯎꯝ
ꯍ ꯀꯣꯏ ꯀ ꯑ
ꯑꯩꯠ ꯐꯥꯏꯚ ꯄꯣꯏꯟ ꯊ꯭ꯔꯤ ꯐꯣꯔ ꯊ꯭ꯔꯤ
ꯇ꯭ꯔꯤꯐꯣꯔꯥ
ꯑꯥ
ꯑꯥ ꯑꯗꯨ ꯑꯣꯏꯔꯗꯤ ꯑꯩꯈꯣꯏꯅꯤꯒ ꯆꯞ ꯃꯥꯟꯅꯒꯅꯤ
ꯍ ꯆꯅꯤ ꯈꯟꯗꯩ ꯑꯗꯨꯗꯤ
ꯑꯥ ꯑꯩꯗꯤ ꯅꯪ ꯋꯥꯡ ꯆꯥꯎꯕ꯭ꯔꯅ ꯈꯪꯅꯅꯦ
ꯋꯥꯥꯡꯗꯦ ꯍꯥꯏꯦ ꯋꯥ ꯃꯤ ꯃꯤ ꯋꯥꯡꯉꯗꯤ ꯃꯤ ꯋꯥꯡꯉꯗꯤ ꯁꯤꯃ ꯅꯠꯇꯦꯍꯦ
ꯑꯦ ꯑꯗꯨ ꯍꯗꯤ ꯁꯐꯥꯏ ꯅꯪꯒꯤ ꯎꯒ
ꯑꯣ ꯑꯗꯨ ꯑꯗꯨꯒꯤꯅꯦ ꯍꯥꯏꯅ ꯑꯩꯅ ꯐꯖꯅ ꯕꯦꯂꯦꯟꯁ ꯇꯧꯔꯤꯗꯣ
ꯑꯩꯗꯤ ꯑꯩꯗꯤ ꯁꯦꯡꯉꯣ ꯑꯗꯨꯝ ꯍꯥꯏꯌꯦꯀꯣ ꯑꯩꯒꯤ ꯍꯥꯏꯖ ꯑꯩꯒꯤ ꯋꯦꯠ ꯆꯞ ꯆꯥ ꯑꯩꯅ
ꯅꯪꯒꯣ ꯍꯥꯥ
ꯍꯥꯥ
ꯅꯪꯔꯣꯕ
ꯑꯥ ꯑꯥ ꯑꯥ ꯑꯩꯗꯤ ꯋꯦꯗꯀ ꯍꯥꯏꯗꯣ ꯍꯥꯏꯗꯣ ꯁ
ꯎꯝ ꯅꯪ ꯋꯦꯠ ꯀꯌꯥ ꯂꯩꯕ꯭ꯔꯣ ꯍꯧꯖꯤꯛ
ꯐꯤꯐꯇꯤ ꯋꯥꯟ ꯆꯥꯛ ꯆꯥꯗ꯭ꯔꯗꯤ ꯐꯤꯐꯇꯤ ꯆꯥꯛ ꯆꯥꯔꯗꯤ ꯐꯤꯐꯇꯤ ꯋꯥꯟ
ꯑꯣ ꯑꯩꯅ ꯌꯦꯡꯕꯗ ꯈꯪꯉꯅꯤꯗ ꯅꯪꯗꯣ ꯆꯥꯔꯦ ꯆꯥꯕ꯭ꯔꯥ ꯍꯥꯏꯕꯗꯣ
ꯑꯥ ꯑꯩꯗꯣ ꯑꯗꯨꯝ ꯈꯪꯗꯦ ꯆꯥꯎꯔꯨꯁꯨꯀꯣ ꯑꯩꯒꯤ ꯋꯦꯠꯇꯣ ꯌꯥꯝꯗꯦ
ꯎꯝ ꯃꯥꯁ ꯀꯔꯤ ꯍꯥꯏꯔꯦ ꯃꯥꯁꯇ ꯂꯩꯔꯦ ꯑꯩꯈꯣꯏꯅ ꯕꯣꯗꯤ ꯃꯥꯁ ꯀꯣ ꯕꯣꯗꯤ ꯃꯥꯁꯇ ꯑꯗꯨ ꯌꯦꯡꯉꯒ ꯑꯗꯨ ꯂꯩꯔꯦ ꯃꯤ ꯃꯤꯒꯤ ꯃꯤꯒꯤ ꯕꯣꯗꯤꯒꯤ ꯇꯥꯏꯞꯇꯨ ꯇꯣꯉꯥꯟ ꯇꯣꯉꯥꯟꯅ ꯂꯩꯔꯝꯕ ꯍꯥꯏꯕꯗꯤ ꯃꯤꯒꯤ ꯈꯔꯅ ꯌꯥꯝꯅ ꯆꯥꯎꯅ ꯎꯔꯒ ꯋꯦꯠ ꯌꯥꯕ ꯂꯩꯕꯀꯣ
ꯑꯥ
ꯑꯩꯈꯅ ꯀꯩ ꯍꯥꯏꯁꯤꯔꯥ ꯑꯃ ꯎ ꯃꯥꯒꯤ ꯕꯣ ꯕꯣꯗꯤꯒꯤ ꯇꯥꯏꯞꯇꯣ ꯎꯝ ꯇꯥꯏꯠ ꯑꯣꯏꯔꯒ ꯈꯔ ꯂꯨꯝꯕꯁꯨ ꯂꯩꯌꯦꯕ ꯂꯨꯝꯅ ꯎꯕꯁꯨ ꯂꯩꯌꯦꯕ ꯑꯗꯨꯒꯤꯅꯤ
ꯑꯗꯨꯅꯦ ꯎꯝ ꯑꯗꯨꯒꯤꯅꯦ
ꯂꯨꯝꯃꯗꯤ ꯀꯩ ꯍꯥꯏꯁꯤꯔꯥ ꯂꯨꯝꯕꯗꯤ ꯑꯩꯈꯣꯏ ꯐꯦꯁꯇꯗꯤ ꯌꯥꯝ ꯂꯨꯝꯕ ꯅꯠꯇꯦꯕ
ꯎꯝ
ꯃꯁꯥꯒꯤ ꯃꯁꯥꯒꯤꯕꯨ ꯔꯨꯝꯗꯣ ꯌꯥꯝꯅ ꯍꯥꯏꯗꯤ ꯑꯗꯨꯝ ꯂꯨꯃꯝꯅꯤꯍꯦ
ꯎꯝ
ꯑꯗꯨꯒꯤꯅꯤꯗ ꯅꯪꯉꯣꯟꯗꯒꯤ ꯈꯤꯇꯪ ꯈꯪꯗꯦ ꯀꯃꯥꯏꯅ ꯇꯧꯕꯤꯗꯔꯥ
ꯑꯗꯨ ꯑꯣꯏ ꯑꯗꯨ ꯑꯗ ꯑꯗꯨꯗꯤ ꯅꯪꯗꯤ ꯅꯨꯄꯤ ꯋꯥꯡꯕꯗꯨꯅ ꯄꯥꯝꯕ꯭ꯔꯥ ꯅꯦꯝꯕꯗꯨꯅ ꯄꯥꯝꯕ꯭ꯔꯥ